ꯍꯧꯖꯤꯛ ꯅꯨꯡꯉꯥꯏꯔꯤꯌꯦ ꯐꯃꯨꯡꯗ ꯌꯥꯎꯕꯒꯤ ꯍꯧꯖꯤꯛꯇꯤ
ꯑꯣ ꯑꯩꯁꯨ ꯐꯃꯨꯡ ꯊꯥꯒꯦ ꯇꯧꯔꯦ
ꯑꯦ ꯅꯪꯗꯤ ꯄꯨꯡ ꯀꯌꯥꯗ ꯇꯨꯝꯕ꯭ꯔꯥ
ꯑꯁ ꯑꯩꯗꯤ ꯊꯦꯡꯅ ꯇꯨꯝꯃꯤꯗ
ꯑꯁ ꯑꯩꯁꯨꯅꯦ ꯍꯟꯗꯛ ꯕꯣꯜ ꯂꯩꯕꯒꯤꯀꯣ ꯇꯨꯝꯕ ꯆꯥꯕꯁꯤ ꯃꯇꯝꯁꯦ ꯂꯣꯏꯅ ꯍꯣꯡꯈ꯭ꯔꯦ ꯅꯍꯥꯟꯗꯒꯤ ꯎꯝ ꯑꯗꯨꯅꯦ ꯑꯩꯈꯣꯏꯕꯨ ꯔꯨꯇꯤꯟꯗꯣ ꯐꯖꯅ ꯊꯨꯒꯥꯏꯕꯤꯈ꯭ꯔꯦ ꯁꯤ ꯋꯥꯟꯀꯞꯅ ꯈꯪꯗ꯭ꯔꯦ ꯇꯣꯏꯅꯗꯤ ꯌꯦꯡꯗꯕ ꯃꯔꯛ ꯃꯔꯛꯇ ꯌꯦꯡꯕꯗꯣ ꯑꯩꯈꯣꯏꯒꯤ ꯇꯨꯝꯕꯒꯤ ꯇꯥꯏꯃꯤꯡꯁꯤꯡꯗꯣ ꯂꯣꯏ ꯆꯦꯟꯖ ꯇꯧꯈ꯭ꯔꯦ
ꯐꯦꯟꯒꯨꯝꯕ ꯑꯣꯏꯔꯀꯥꯟ ꯉꯔꯥꯡ ꯌꯦꯡꯕ꯭ꯔꯣ
ꯌꯦꯡꯗꯦ ꯇꯨꯝꯅꯤꯡ
ꯉꯥꯏꯗꯤ ꯉꯥꯏꯕ꯭ꯔꯣ
ꯈꯔꯗꯤ ꯉꯥꯏꯕꯅꯦ ꯑꯗꯣ ꯉꯝꯗꯅꯕꯒꯤ ꯑꯗꯨꯝ ꯇꯨꯝꯊꯣꯛꯈ꯭ꯔꯦ ꯅꯪꯗꯤ ꯉꯥꯏꯕ꯭ꯔꯥ
ꯍꯥꯏꯗꯤ ꯁꯨꯡ ꯌꯦꯡ ꯌꯦꯡꯗꯦ ꯍꯥꯏꯗꯤ ꯅꯣꯡꯉꯥꯜꯂꯀꯥꯟꯗ ꯏꯁꯇꯦꯠ
ꯑꯥꯁ ꯑꯥꯁ ꯍꯣꯏ ꯑꯗꯨꯅꯤ ꯏꯁꯇꯦꯇꯥꯁꯇꯅ ꯕꯣꯜ ꯌꯦꯡꯗ꯭ꯔꯁꯨꯇ ꯕꯣꯜꯒꯤ ꯅꯤꯌꯨꯁꯇꯣ ꯑꯗꯨꯝ ꯈꯪꯉꯦꯕ
ꯈꯪꯉꯦ ꯑꯗꯨꯝ ꯑꯞꯗꯦꯠ ꯂꯥꯛꯑꯦꯕ ꯍꯥꯏꯗꯤ ꯒꯣꯜ ꯑꯃ ꯆꯟꯈ꯭ꯔꯦ ꯑꯅꯤ ꯆꯟꯈ꯭ꯔꯦ ꯃꯥꯏ ꯂꯥꯛꯑꯕ
ꯒꯨꯔꯒꯥꯎꯗꯥꯀꯣ
ꯍꯣꯏ
ꯑꯗꯨꯝ ꯇꯧꯅꯦ ꯍꯣꯏ ꯈꯪꯗ ꯃꯤ ꯉꯁꯤꯁꯦ ꯑꯥꯔꯖꯦꯟꯇꯤꯅꯥ ꯁꯅꯥꯒꯅꯤ ꯍꯥꯏꯕ ꯀꯦ ꯍꯣꯔꯦꯟ ꯄꯨꯡ ꯃꯔꯤꯗꯔ ꯑꯍꯨꯝꯗꯔ ꯈꯪꯗꯦ
ꯍꯣꯏ ꯑꯗꯨꯃꯥꯏꯅ ꯂꯩꯕꯅꯦ
ꯀꯦ ꯑꯩꯈꯣꯏꯒꯤ ꯂꯩꯀꯥꯏꯁꯦ ꯈꯔ ꯂꯥꯡꯒꯗꯧꯔꯤꯅꯦ ꯁꯤ ꯅꯨꯡꯗꯥꯡꯁꯦ
ꯁꯦꯁ ꯅꯨꯡꯉꯥꯏꯅꯤꯀꯣ ꯑꯗꯨꯗꯤ
ꯄꯣꯡꯗꯤ ꯑꯗꯨꯝ ꯂꯥꯎꯅꯔꯒ ꯑꯗꯨꯝ ꯇꯧꯅꯤ ꯑꯩꯈꯣꯏ ꯂꯩꯀꯥꯏꯗꯗꯤ
ꯑꯥ
ꯍꯥꯏꯕꯗꯤ ꯑꯩꯈꯣꯏ ꯑꯩꯈꯣꯏ ꯔꯣꯡꯃꯩꯒꯤ ꯈꯨꯟꯗ ꯂꯩꯅꯤꯅ ꯑꯈꯣꯏꯗꯣ
ꯑꯥ
ꯀꯥꯏꯗ ꯂꯩꯅꯤꯅ ꯑꯗꯨꯒꯤ ꯒ꯭ꯔꯨꯞ ꯒ꯭ꯔꯨꯞ ꯌꯦꯡꯣꯜ ꯀ ꯆꯪꯅꯤ ꯂꯥꯎꯕꯒꯨꯝꯕꯗꯣ ꯑꯗꯨꯝ ꯇꯧꯕ ꯑꯁ ꯑꯩꯁ ꯉꯁꯤꯁꯦ ꯀ꯭ꯔꯤꯔꯥ
ꯍꯣꯁꯄꯤꯇꯥꯜ ꯖꯦꯅꯤꯝꯁꯇ ꯆꯠꯄꯒꯤ ꯑꯗꯨꯝ ꯆꯥꯛꯆꯥꯥꯗꯕꯤꯗ ꯍꯧꯒꯠꯂꯒ ꯑꯗꯨꯝ ꯆꯠꯂꯦ ꯑꯗꯣ ꯍꯜꯂꯛꯑꯦ ꯑꯗꯨꯒ ꯑꯥ ꯍꯩꯉꯥꯡ ꯊ꯭ꯔꯥꯏꯗ ꯑꯃꯨꯛꯁꯂꯁ ꯋꯥꯕꯗꯣ ꯂꯣꯏꯔꯦ
ꯑꯁ ꯉꯁꯤꯗꯤ ꯐ꯭ꯔꯤ ꯑꯣꯏꯗ꯭ꯔꯦ ꯅꯪꯗꯤ
ꯍꯣꯏ ꯉꯁꯤ ꯐ꯭ꯔꯤ ꯑꯣꯏꯗ꯭ꯔꯦ ꯍꯌꯦꯡꯗꯤ ꯑꯃꯨꯛ ꯐ꯭ꯔꯤ ꯑꯣꯏꯒꯗꯧꯕ ꯃꯥꯜꯂꯦ
ꯑꯩꯗꯤ ꯑꯣꯏ ꯍꯌꯦꯡ ꯑꯣꯏꯍꯜꯂꯣꯀꯣ
ꯍꯣꯏ ꯑꯣꯏꯍꯟꯒꯦ ꯍꯣꯁꯄꯤꯇꯥꯜ ꯆꯠꯄꯁꯦ ꯀ꯭ꯔꯤꯅꯣ ꯑꯁ ꯃꯇꯝ ꯌꯥꯝ ꯆꯪꯉꯦ
ꯍꯣꯏ ꯉꯥꯏꯕꯗꯣ
ꯍꯣꯏ ꯑꯗꯨꯅꯦ ꯇꯤꯛꯀꯦꯠ ꯀꯛꯑꯦꯒ ꯑꯃꯨꯛ ꯉꯥꯏꯌꯦ ꯑꯗꯨꯒ ꯇꯜꯂꯦ ꯑꯅꯤꯔꯛ ꯁꯨꯅ ꯆꯠꯅꯤꯡꯗꯦ ꯍꯣꯁꯄꯤꯇꯥꯜꯁꯦ ꯍꯣꯁꯄꯤꯇꯥꯜꯒꯤ ꯃꯅꯥꯝꯗ ꯃꯔꯣꯏ ꯑꯃ ꯅꯝꯊꯤꯕꯅ ꯍꯤꯗꯥꯛ ꯃꯅꯝꯁꯤꯡ
ꯍꯣꯏ ꯑꯣꯅꯤꯡꯉꯦ ꯑꯩꯗꯤ ꯑꯗꯨꯗ ꯆꯥꯛꯀꯨꯝꯕ ꯀꯩꯒꯨꯝꯕ ꯑꯝꯇ ꯆꯥꯅꯤꯡꯗꯦ ꯑꯆꯥꯄꯣꯠ
ꯑꯗꯨꯅꯦ ꯍꯣꯏ ꯑꯗꯨꯗꯒꯤ ꯌꯨꯔꯤꯟꯒꯤ ꯃꯅꯥꯎ ꯑꯃꯨꯛ ꯊꯣꯛꯀꯅꯤ
ꯍꯣꯏ ꯃꯣꯏꯒꯤ ꯗ꯭ꯔꯦꯁꯤꯡ ꯄꯥꯎꯗꯔ ꯆꯥꯏꯕꯗꯣ
ꯍꯣꯏ
ꯑꯗꯨꯗꯣ
ꯆꯨꯝꯃꯦ ꯇꯥꯜꯂꯦ ꯍꯟꯗꯛ ꯋꯥꯔꯀꯔꯞꯁꯦ ꯀꯔꯤ ꯇꯤꯝꯗꯥ ꯁꯄꯣꯔꯠ ꯇꯧꯕ꯭ꯔꯣ
ꯕꯔ꯭ꯖꯤꯜ ꯐꯦꯟ ꯅꯦ
ꯑꯁ ꯑꯩꯁꯨꯅꯦ ꯆꯞ ꯃꯥꯟꯅꯩꯍꯦ ꯃꯟꯗꯦꯗ ꯑꯃꯨꯛ ꯂꯩꯥꯈ꯭ꯔꯦ
ꯂꯩꯕ꯭ꯔꯣ ꯌꯦꯡꯗꯤ ꯌꯦꯡꯗꯦꯀꯣ ꯑꯩꯗꯤ
ꯌꯦꯡꯒꯗꯕꯅꯤ ꯍꯥꯏꯔꯛꯇꯣꯏꯅꯤ ꯃꯟꯗꯦꯒꯤꯁꯦ ꯐꯖꯒꯅꯤ ꯅꯣꯔ ꯅꯣꯔꯋꯦꯒ ꯁꯥꯟꯅꯒꯅꯤ ꯍꯥꯂꯦꯟꯒ ꯃꯁꯝ ꯁꯥꯕ ꯅꯨꯄꯥꯗꯣ
ꯑꯥ
ꯑꯗꯨꯒ ꯁꯅꯥꯔꯅꯦꯕ ꯑꯁ
ꯅꯩꯔꯅꯤꯅꯦ ꯑꯗꯨ ꯅꯨꯄꯥꯒꯤ ꯕꯥꯔꯦꯜ ꯆꯠꯄꯗꯣ ꯈꯪꯕ꯭ꯔꯥ ꯍꯟꯗꯛ
ꯀꯔꯝꯕꯅꯣ ꯆꯥꯕꯒꯤꯗꯨꯔ
ꯆꯥꯕꯩꯁꯨ ꯑꯗꯒꯤꯗꯤ ꯃꯥ ꯃꯣꯛꯑ ꯆꯠꯄꯒꯤ ꯃꯥ ꯃꯁꯝ ꯒꯤꯗꯣ
ꯃꯥꯅꯥ ꯁꯦꯝꯄꯨꯒꯤ ꯑꯦꯚꯔꯇꯥꯏꯁꯇꯁꯨ ꯂꯩꯕꯅꯦ
ꯍꯧꯖꯤꯛꯀꯥꯟ ꯌꯥꯝ ꯊꯣꯛꯑꯦꯀꯣ ꯚꯤꯗꯤꯑꯣ ꯏꯗꯤꯠꯁꯦ ꯌꯥꯝ ꯍꯩꯔ ꯃꯥꯜꯂꯦ
ꯑꯗꯨꯅꯦ ꯍꯟꯗꯛꯅ ꯅꯧꯅ ꯑꯗꯨꯝ ꯚꯥꯏꯔꯦꯜ ꯆꯠꯄ ꯍꯧꯅꯦꯕ ꯃꯥꯗꯣ
ꯍꯣꯏ
ꯃꯁꯥꯛꯄꯨꯗꯤ ꯑꯗꯨꯝ ꯌꯦꯡꯕꯗ ꯊꯤꯌꯦ ꯑꯗꯨꯕꯨ ꯄꯥꯝꯃꯦ
ꯍꯣꯏ ꯃꯤꯃꯥꯁꯦ ꯑꯗꯨꯝ ꯃꯤꯅ ꯉꯥꯎꯅꯩꯀꯣ
ꯍꯣꯏ ꯑꯗꯨꯅꯤ ꯃꯁꯥꯛꯄꯨꯗꯤ ꯊꯤ ꯑꯃ ꯃꯥꯒꯤ ꯃꯃꯤꯠꯇꯨ ꯃꯅꯨꯡꯗ ꯆꯪꯈ꯭ꯔꯒ ꯒꯔꯤ ꯍꯥꯏꯁꯤꯔꯥ ꯃꯥꯒꯤ ꯄꯤꯁꯨꯝꯅ ꯃꯄꯥꯟ ꯊꯣꯛꯄ ꯃꯃꯤꯠꯅ ꯃꯅꯨꯡꯗ ꯆꯪꯕ
ꯃꯥꯏ ꯅꯨꯄꯤꯗꯨꯁꯨ ꯑꯗꯨꯝ ꯐꯖꯩꯀꯣ
ꯍꯣꯏ ꯐꯖꯩꯌꯦ ꯅꯨꯄꯤꯗꯣ ꯍꯪꯗꯦꯗ ꯐꯨꯠꯕꯣꯂꯔꯁꯤꯡꯁꯦ ꯃꯁꯥ ꯃꯁꯥ ꯊꯤꯔꯁꯨ ꯅꯨꯄꯤꯗꯤ ꯑꯗꯨꯝ ꯌꯥꯏ
ꯍꯣꯏ ꯑꯗꯨꯕꯨꯗꯤ ꯄꯩꯁꯥ ꯄꯥꯏꯕꯒꯤꯅꯤꯅꯦ
ꯍꯣꯏ ꯍꯣꯏ ꯑꯗꯨꯅꯦ ꯆꯨꯝꯃꯤ ꯄꯩꯁꯥ ꯄꯥꯏ ꯑꯗꯨꯒ ꯐꯥꯎꯕꯅꯤꯅꯀꯣ
ꯍꯣꯏ ꯃꯥꯁꯨ ꯍꯟꯗꯛꯇꯤ ꯒꯣꯜ ꯐꯖꯅ ꯆꯜꯂꯦ ꯍꯥꯏꯕꯅꯦ ꯃꯥ
ꯍꯣꯏ ꯑꯗꯨꯅꯦ ꯔꯣꯅꯥꯜꯗꯣ ꯃꯦꯁꯤ ꯕꯥꯄꯦ ꯚꯕꯤꯅꯤ ꯑꯗꯨꯒ ꯍꯥꯂꯥꯜ ꯃꯣꯏ ꯃꯉꯥꯅꯦ ꯍꯟꯗꯛꯁꯦ ꯃꯃꯤꯡ ꯌꯥꯝ ꯆꯠꯄꯁꯦ ꯒꯣꯜ ꯆꯟꯕꯗ
ꯍꯣꯏ
ꯃꯦꯁꯤꯁꯨ ꯍꯟꯗꯛꯇꯤ ꯆꯟꯗꯦꯅ ꯇꯧꯔꯝꯕꯗꯣ ꯑꯍꯥꯟꯕꯒꯤ ꯀꯩꯅꯣꯗ
ꯍꯣꯏ ꯄꯦꯅꯥꯜꯇꯤ ꯃꯤꯁ ꯇꯧꯕ ꯑꯗꯨ ꯀ꯭ꯔꯤꯔꯥ ꯔꯣꯅꯥꯜꯗꯣ ꯑꯝ
ꯕꯣꯜ ꯄꯥꯏ ꯐꯪꯗꯦ ꯍꯥꯏꯕꯅꯦ ꯑꯍꯥꯟꯕꯩ ꯃꯦꯠꯁꯇꯣ ꯃꯣꯏꯒꯤ
ꯑꯁ ꯌꯥꯝ ꯊꯤꯕꯅ ꯂꯣꯏꯔꯦ ꯃꯥꯗꯤ ꯆꯦꯟꯁꯨ ꯆꯦꯟꯗꯦ ꯃꯅꯥꯛꯇ ꯕꯣꯜ ꯂꯥꯛꯄ ꯈꯛ ꯉꯥꯏꯔꯒ ꯑꯗꯨꯝ ꯑꯝ ꯊꯤꯌꯦ
ꯀꯩꯅꯣ ꯑꯣꯏꯕꯀꯣ ꯌꯥꯝ ꯏꯖꯤ ꯑꯣꯏꯕ ꯃꯦꯠꯁ ꯃꯉꯣꯟꯗ ꯈꯜꯂꯝꯒꯅꯤ
ꯍꯣꯏ ꯑꯗꯨꯅꯦ
ꯑꯗꯨ ꯍꯥꯏꯗꯤ ꯈꯔ ꯂꯨꯕ ꯑꯣꯏꯇꯥꯔꯗꯤ ꯃꯥ ꯀꯩꯅꯣ ꯑꯣꯏꯔꯛꯀꯅꯤꯕ
ꯎꯝ ꯉꯔꯥꯡꯗꯨꯗꯤ ꯃꯥ ꯒꯣꯜ ꯆꯟꯕ ꯃꯥꯜꯂꯦ
ꯎꯝ ꯄꯦꯅꯥꯜꯇꯤꯗꯔꯥ ꯈꯪꯗꯦ ꯄꯦꯅꯥꯜꯇꯤꯗ ꯄꯦꯅꯥꯜꯇꯤꯗ ꯆꯟꯕ ꯃꯥꯜꯂꯦ
ꯑꯃꯒ ꯖꯦꯔꯣ ꯋꯥꯟ ꯖꯦꯔꯣ ꯇꯨ ꯋꯥꯟ ꯇꯨ ꯅꯠꯇ꯭ꯔꯣ
ꯑꯅꯤꯛ ꯈꯪꯗ꯭ꯔꯦ ꯑꯅꯤꯒ ꯑꯅꯤꯒ ꯑꯃꯔ ꯑꯅꯤꯒ ꯖꯤꯔꯣꯔꯗꯤ ꯀꯥꯎꯈ꯭ꯔꯦ ꯑꯣ
ꯇꯨꯒ ꯋꯥꯟꯒ
ꯑꯣ ꯔꯣꯅꯥꯜꯗꯣ ꯅ ꯒꯣꯜ ꯆꯟꯕꯤꯕꯅꯤꯅ ꯐꯖꯔꯦ ꯐꯦꯟꯁꯤꯡꯒꯤ ꯏꯁꯇꯦꯇꯥꯁꯇꯨꯗꯤ
ꯑꯥꯎ ꯅꯣꯡꯉꯥꯜꯂꯀꯥꯟꯗ ꯑꯗꯨꯝ ꯈꯪꯗ꯭ꯔꯥ
ꯎꯝ ꯑꯗꯨꯅꯤ ꯃꯦꯁꯤꯒ ꯔꯣꯅꯥꯜꯗꯣ ꯐꯦꯟ ꯑꯗꯨꯝ ꯈꯠꯅꯩ ꯗꯅꯕꯥꯅꯤꯗꯤ ꯃꯤꯝꯁꯀ ꯖꯥꯠ ꯖꯥꯠ ꯁꯦꯝꯔꯗꯅ
ꯍꯣꯏ ꯍꯣꯏꯒꯤ ꯏꯁꯀꯠ ꯁꯦꯠꯄꯒ ꯇꯧꯕꯗꯣ
ꯍꯣꯏ ꯑꯗꯨꯅꯦ ꯑꯗꯨꯒ ꯉꯉꯥꯏꯈꯣ ꯏꯟꯁꯇꯥꯒ꯭ꯔꯥꯝꯗ ꯍꯟꯗꯛ ꯀꯣꯔꯤꯌꯥꯒꯤ ꯏꯁꯩ ꯑꯃ ꯅꯤꯒ ꯆꯨꯋꯥ ꯇꯧꯕꯗꯣ ꯈꯪꯕ꯭ꯔꯥ
ꯍꯥꯍꯥ
ꯍꯥ ꯑꯗꯨ ꯑꯣ ꯍꯣꯏ ꯑꯗꯣ ꯃꯦꯁꯤꯗꯁꯨ ꯑꯗꯨ ꯅꯨꯄꯥꯒꯤ ꯑꯁꯥꯗ ꯑꯣꯏꯗꯤ ꯇꯧꯔꯒ ꯃꯣꯏ ꯔꯣꯅꯥꯜꯗꯣꯒꯤꯁꯨ ꯑꯁ ꯅꯣꯛꯅꯤꯡꯕꯅ ꯂꯣꯏꯔꯦ ꯎꯝ ꯅꯣꯛꯅꯤꯡꯉꯦ ꯇꯨ ꯏꯁꯩꯗꯨ ꯃꯔꯣꯜ ꯑꯃ
ꯍꯣꯏ
ꯗꯁꯤꯕꯤ ꯌꯥꯝ ꯐꯥꯎꯅꯦꯗꯣ ꯏꯁꯩꯗꯣ
ꯏꯗꯤꯠ ꯌꯥꯝ ꯇꯧꯕ ꯍꯩꯔꯦꯕꯀꯣ ꯍꯧꯖꯤꯛꯀꯥꯟꯁꯦ
ꯍꯣꯏ ꯑꯦ ꯑꯥꯏ ꯃꯇꯝ ꯑꯣꯏꯕꯅꯤꯅ ꯑꯦ ꯑꯥꯏ ꯂꯩꯔꯁꯨ ꯑꯩꯈꯣꯏꯗꯤ ꯇꯧꯕꯁꯨ ꯍꯩꯗꯦ ꯀꯤꯌꯦ ꯄꯥꯏ ꯅꯤꯡ ꯉꯥꯏꯁꯨ
ꯑꯣ ꯃꯣꯏ ꯏꯗꯤꯠ ꯇꯧꯕ ꯀꯥꯟꯗ ꯔꯤꯛꯁ ꯆꯥꯎꯋꯦꯀꯣ ꯍꯥꯏꯕꯗꯤ ꯏꯗꯤꯠ ꯇꯧꯕ ꯀꯥꯟꯗ ꯃꯣꯏ ꯑꯗꯨꯝ ꯗ꯭ꯔꯦꯁꯀ ꯂꯩꯗꯅ ꯀꯩꯅꯣ ꯑꯣꯏꯍꯟ ꯌꯥꯕꯅꯤꯅꯀꯣ
ꯍꯣꯏ ꯑꯗꯨꯅꯤ ꯑꯌꯥꯝꯕꯁꯦ ꯀꯝꯄ꯭ꯌꯨꯇꯔ ꯅꯣꯂꯦꯖ ꯂꯩꯕꯁꯤꯡꯅꯗꯤꯠ ꯇꯧꯕ ꯃꯥꯜꯂꯦ
ꯍꯣꯏ ꯍꯧꯖꯤꯛꯀꯥꯟꯗꯤ ꯂꯣꯏꯁꯨ ꯍꯩꯅꯔꯦꯗꯣ
ꯎꯝ ꯑꯩꯈꯣꯏꯅ ꯁꯦꯝꯕ ꯍꯩꯕꯕꯨ ꯀꯦꯁꯀ ꯏꯟꯁꯇꯥꯒ꯭ꯔꯥꯝꯗ ꯄ꯭ꯔꯣꯝ ꯅꯤꯔꯒ ꯗ꯭ꯔꯦꯁ ꯈꯔ ꯍꯣꯡ ꯑꯁ ꯑꯗꯨ ꯑꯗꯨ ꯈꯥꯛꯛꯇꯤ ꯍꯥꯏꯌꯦꯍꯦ
ꯏ ꯍꯩꯇꯦ ꯃꯤꯅ ꯊꯥꯕꯤꯔꯛꯑꯦꯕꯀꯣ ꯑꯩꯗꯣ ꯃꯦꯁꯤꯒꯤ ꯗ꯭ꯔꯦꯁꯇꯣ ꯐꯨꯜ ꯀꯩꯅꯣꯗ ꯁꯦꯠꯂꯒ ꯔꯣꯅꯥ ꯇꯧꯒꯗꯣ ꯕ꯭ꯔꯥꯖꯤꯜꯒꯤꯗꯤ ꯐꯖꯩꯌꯦ ꯁꯦꯠꯄ ꯀꯥꯟꯗ
ꯍꯣꯏ ꯎꯝ ꯍꯥꯏꯌꯨꯍꯦ ꯅꯪꯗꯣ ꯃꯣꯏꯅ ꯄ꯭ꯔꯣꯝꯗꯣ ꯊꯥꯔꯕꯗ ꯑꯩꯈꯣꯏꯅ ꯀꯣꯄꯤ ꯄꯦꯁ ꯇꯧꯔꯦꯗꯅ ꯑꯗꯨꯗ ꯖꯤꯃꯤꯅꯥꯏꯗꯔꯥ ꯅꯠꯇ꯭ꯔꯒ ꯆꯦꯠ ꯖꯤꯕꯤꯇꯤꯗꯔꯥ ꯄꯦꯁ ꯇꯧꯔꯒ ꯑꯩꯈꯣꯏꯒꯤ ꯄꯤꯛꯆꯔ ꯊꯥ ꯊꯥꯔꯒ ꯑꯗꯨꯝ ꯏꯗꯤꯠ ꯇꯧꯒꯗꯕꯅꯤ ꯍꯥꯟꯅꯗꯤ ꯈꯪꯗꯕꯅꯦ ꯑꯩꯁꯨ ꯏꯃꯥꯟꯅꯕꯤꯗꯒꯤ ꯍꯪꯉꯒ ꯇꯧꯔꯅꯦꯕ ꯇꯣꯗꯒꯤ ꯈꯪꯕꯅꯦ ꯁꯤ ꯏꯟꯇꯔꯦꯁꯇꯤꯡ ꯑꯣꯏꯕꯅꯦ ꯇꯧꯋꯣ
ꯊꯤꯌꯦ ꯑꯗꯨꯅ ꯇꯧꯅꯤꯡꯗ꯭ꯔꯦꯅꯀꯣ
ꯏꯆꯝ ꯑꯗꯨꯅꯦ
ꯍꯥꯏꯗꯤ ꯖꯣꯀꯔ ꯍꯥꯏꯗꯤ ꯑꯣꯟꯊꯣꯛꯄꯗꯣ
ꯎꯝ ꯍꯣꯏ
ꯑꯗꯨꯗꯣ ꯇꯧꯗꯤ ꯇꯧꯅꯤꯡꯕꯅꯦ ꯑꯩꯗꯣ ꯍꯩꯇꯕ ꯃꯤꯉꯣꯟꯗ ꯍꯪꯕꯁꯨ ꯇꯟꯕꯗꯣ ꯍꯥꯏꯗꯤ ꯂꯤꯔꯦꯀꯣ ꯍꯧꯖꯤꯛꯇꯨꯗꯣ
ꯎꯝ ꯑꯗꯨꯅꯤ ꯍꯣꯏ ꯑꯩꯁꯨꯅꯦ ꯑꯩꯒꯤ ꯗꯤꯄꯤꯗꯨ ꯑꯩ ꯏꯁꯄꯥꯏꯗꯔ ꯃꯦꯟꯒꯤ ꯑꯗꯨꯝ ꯁꯤ ꯏꯁꯄꯥꯏꯗꯔ ꯏꯁꯄꯥꯏꯗꯔ ꯃꯦꯟꯒꯤ ꯈꯔ ꯌꯥꯝ ꯐꯦꯃꯁ ꯑꯣꯏꯗꯅ
ꯎꯝ ꯀꯅꯥꯝ ꯋꯥꯔꯤ ꯁꯥꯟꯅꯗꯕ꯭ꯔꯣ ꯅꯪꯗꯤ ꯅꯨꯡꯗꯥꯡꯗ
ꯁꯥꯟꯅꯗꯦꯗꯥ
ꯁꯤꯡꯒꯜ ꯑꯣꯏꯕꯒꯤꯔꯕ
ꯍꯣꯏ ꯁꯤꯡꯒꯥꯜ ꯑꯣꯏꯕ
ꯊꯤꯅ ꯅꯨꯡꯉꯥꯏꯌꯦ ꯁꯤꯡꯒꯜ ꯑꯣꯏꯗ꯭ꯔꯗꯤ
ꯍꯣꯏ
ꯑꯩ ꯑꯩ ꯅꯨꯄꯥ ꯀꯣꯏꯔꯗꯤ ꯅꯪ ꯑꯩ ꯏꯕꯥꯅꯤꯁꯨ ꯋꯥꯔꯤ ꯁꯥꯟꯅꯕ ꯐꯪꯉꯣꯏꯅꯦ ꯀꯔꯤꯅꯣꯅꯦ
ꯍꯣꯏ ꯐꯪ ꯑꯩꯁꯨ ꯐꯪꯉꯣꯏ ꯊꯕꯛꯁꯨ ꯇꯧꯔꯣꯏ
ꯗꯨꯅꯦ ꯁꯤꯡꯒꯜ ꯑꯣꯏꯕꯅ ꯌꯥꯝ ꯐꯩꯌꯦ
ꯍꯣꯏ ꯅꯨꯡꯉꯥꯏꯕ꯭ꯔꯥ
ꯅꯨꯡꯉꯥꯏꯌꯦ ꯌꯥꯝ ꯅꯨꯡꯉꯥꯏ ꯑꯩꯈꯣꯏꯅ ꯇꯧꯅꯤꯡꯕ ꯇꯧꯕ ꯉꯥꯡꯅꯤꯡꯕ ꯉꯥꯡꯕ ꯁꯦꯠꯅꯤꯡꯕ ꯁꯦꯠꯕ ꯃꯤꯅ ꯀꯟꯇ꯭ꯔꯣꯛ ꯀ꯭ꯔꯤ ꯀꯅꯥꯁꯨ ꯇꯧꯗ꯭ꯔꯦꯅ ꯍꯣꯏ ꯅꯨꯄꯥ ꯈꯔꯗꯤ ꯑꯩꯈꯣꯏꯅ ꯅꯨꯄꯤꯅ ꯇꯧꯅꯤꯡꯕꯗ ꯑꯗꯨꯝ ꯇꯧꯍꯜꯂꯦ ꯑꯗꯨꯕꯨ ꯅꯨꯄꯥ ꯈꯔꯗꯤ ꯇꯣꯛꯁꯤꯛ ꯑꯣꯏꯔ ꯑꯗꯨ ꯇꯧꯒꯥꯅꯣ ꯑꯗꯥ ꯇꯔꯨ ꯌꯥꯝ ꯂꯩꯗꯅ ꯁꯤꯟꯁꯗ ꯌꯥꯝ ꯄ꯭ꯔꯣꯕ꯭ꯂꯦꯝ ꯂꯩꯗꯅ ꯑꯗꯨꯅ ꯁꯤꯡꯒꯜ ꯂꯩꯕꯅ ꯌꯥꯝ ꯐꯩꯗ ꯅꯨꯄꯥ ꯃꯁꯛ ꯐꯖꯕ ꯎꯔꯗꯤ ꯆꯥꯛꯑꯦ ꯉꯥꯎꯋꯦ ꯎꯝ
ꯉꯥꯎꯕꯗꯣ ꯀꯨꯏꯅ ꯆꯠꯍꯟꯗꯕ ꯐꯩ
ꯍꯣꯏ ꯀꯨꯏꯅ ꯆꯠꯍꯟꯗꯦ ꯑꯗꯨꯝ ꯌꯦꯡꯕꯗ ꯐꯖꯩꯅꯦ ꯌꯥꯏꯅꯦ ꯀꯥꯏꯅ ꯑꯗꯨꯝ ꯍꯥꯏꯔꯒ ꯉꯥꯏꯍꯥꯛ ꯂꯩꯔꯒ ꯑꯗꯨꯝ ꯀꯥꯎꯊꯣꯛꯄꯗꯣ
ꯑ ꯉꯥꯏꯍꯥꯛ ꯋꯥꯔꯤ ꯁꯥꯟꯅꯔꯝꯃꯒꯁꯨ ꯀꯣ ꯃꯦꯁꯦꯁ ꯑꯗꯨꯝ ꯊꯥꯅꯔꯒꯗꯤꯀꯣ ꯑꯗꯨꯝ ꯈꯜꯂꯛꯄꯅꯦꯕꯀꯣ
ꯍꯣꯏ
ꯑꯗꯨꯗ ꯆꯪꯖꯜꯂꯨꯅꯨ
ꯑꯗꯨ ꯚꯦꯔꯥꯒ ꯚꯦꯔꯥꯁ ꯆꯪꯕ ꯍꯧꯔꯕꯅꯦ ꯑꯗꯨ ꯇꯧꯔꯗꯤ ꯎꯝ ꯑꯗꯨꯒ ꯋꯥꯕꯁꯦ ꯑꯩꯈꯣꯏ ꯅꯨꯄꯤ ꯈꯛꯇꯅꯤ ꯅꯨꯄꯥꯗꯤ ꯁꯨꯛꯋꯥ ꯋꯥꯔꯣꯏ
ꯍꯣꯏ ꯀꯣꯛꯇ ꯑꯗꯨꯝ ꯚꯥꯏꯔꯁꯇꯣ ꯌꯥꯍꯧꯔꯅꯤꯀꯣ ꯅꯣꯏꯅꯤ ꯃꯤ ꯃꯤꯗꯤ ꯈꯇꯪꯈꯛ ꯗꯛ ꯂꯥꯎꯅ ꯆꯦꯟꯖꯇꯣ ꯈꯨꯗꯛꯇ ꯉꯝꯃꯦꯕꯀꯣ
ꯍꯣꯏ ꯇꯨꯅꯤ
ꯑꯩꯈꯣꯏꯗꯤ ꯃꯇꯝꯗꯣ ꯁꯨꯡꯐ ꯐꯕ ꯉꯝꯗꯦ ꯑꯗꯨꯝ ꯚꯥꯏꯔꯁꯇꯣ ꯅꯞꯄꯒ ꯑꯗꯨꯝ ꯂꯩꯍꯧꯋꯦꯀꯣ ꯍꯣꯏ
ꯅꯪ ꯀꯌꯥꯝ ꯀꯨꯏ ꯈꯪꯅꯕ
ꯍꯥꯏꯕꯗꯤ
ꯍꯥꯟꯅ ꯄꯥꯁ
ꯑꯁ ꯀꯨꯏꯈ꯭ꯔꯦ
ꯀꯌꯥꯝ
ꯀꯥꯥꯎꯕꯨ ꯀꯥꯎꯈꯔꯦ
ꯆꯍꯤ ꯌꯥꯝꯕ꯭ꯔꯕ
ꯎꯝ ꯌꯥꯝꯃꯦ
ꯀꯌꯥ ꯇꯨ ꯊ꯭ꯔꯤ
ꯊ꯭ꯔꯤꯗꯤ ꯌꯥꯎꯔꯣꯏ ꯑꯅꯤ ꯑꯅꯤ ꯇꯪꯈꯥꯏ ꯑꯣꯏꯔꯝꯑꯝꯅꯤ
ꯀꯥꯏꯗꯒꯤ
ꯑꯁꯤ ꯅꯛꯅꯕ ꯈꯨꯟꯗꯒꯤꯅꯤ
ꯍꯥꯏꯕꯗꯤ ꯅꯣꯏ ꯀꯩꯅꯣ ꯑꯣꯏꯕ꯭ꯔꯕ ꯎꯝ ꯀꯩ ꯍꯥꯏꯈ꯭ꯔꯦ
ꯑ ꯆꯞ ꯃꯥꯟꯅꯩꯌꯦ
ꯑꯣ
ꯗꯨ ꯁꯤ ꯅꯛꯅꯕꯗꯀꯣ ꯃꯥ ꯍꯟꯗꯛ ꯃꯥꯗꯤ ꯗꯦꯜꯂꯤꯗ ꯂꯩꯈ꯭ꯔꯕꯅꯦ
ꯄꯥꯎꯗꯤ ꯑꯗꯨꯝ ꯇꯥꯕ ꯀꯣ
ꯉꯔꯥꯡ ꯅꯣꯗꯥ ꯑꯩ ꯃꯪꯗ ꯂꯥꯛꯑꯦ ꯑꯁ ꯑꯩꯕꯨꯗꯤ ꯂꯥꯛꯑꯦ
ꯃꯪꯗ ꯂꯥꯛꯄꯗꯣ ꯃꯥꯅ ꯈꯟꯕꯒꯤꯅꯤ ꯍꯥꯏꯕꯅꯤ
ꯑꯗꯣ ꯑꯩ ꯒꯨꯒꯜꯗ ꯆꯪꯕꯗꯌꯦ ꯑ ꯍꯣꯏ ꯑꯗ ꯃꯤ ꯑꯩꯈꯣꯏꯗꯗꯤ ꯑꯗꯨꯝ ꯍꯥꯏꯅꯩꯗꯅ ꯑꯣ ꯑꯩ ꯒꯨꯒꯜꯗ ꯉꯔꯥꯡ ꯆꯪꯔꯒ ꯌꯦꯡꯕꯗ ꯉꯔꯥꯡ ꯍꯌꯦꯡ ꯉꯁꯥꯏ ꯃꯣꯔꯅꯤꯡ ꯆꯪꯂꯒ ꯌꯦꯡꯕꯗ ꯑꯩꯈꯣꯏꯅ ꯃꯥꯕꯨ ꯑꯗꯨ ꯃꯤꯕꯨ ꯈꯟꯕꯒꯤ ꯃꯥꯡꯗ ꯎꯕꯅꯤ ꯍꯥꯏꯅ ꯒꯨꯒꯜꯗ ꯍꯥꯏꯌꯦ
ꯑꯣ ꯑꯗꯨꯁꯨ ꯍꯥꯏꯕꯅꯦ ꯑꯗꯨ ꯍꯥꯏꯁꯨ ꯍꯥꯏꯕꯅꯦ ꯑꯗꯨꯃꯥꯏꯅꯁꯨ
ꯑꯅꯤꯃꯛ ꯆꯨꯝꯔꯝꯕ ꯌꯥꯏꯀꯣ ꯑꯗꯨꯗꯤꯀꯣ
ꯑꯥꯎ ꯑꯗꯨꯝ ꯈꯟꯕ ꯌꯥꯏ ꯅꯪꯅ ꯍꯔꯥꯎꯖꯒꯗꯕ ꯃꯑꯣꯡꯗ ꯈꯜꯂꯣ
ꯍꯣꯏ ꯑꯩꯗꯤ ꯏꯃꯥꯕꯨ ꯈꯟꯗꯦꯗ
ꯑꯣ ꯑꯗꯨꯗꯤ ꯃꯥꯅ ꯈꯟꯕꯑꯣꯏꯔꯝꯃꯅꯤ ꯑꯗꯨ ꯌꯥꯏ
ꯑꯗꯨꯝ ꯑꯣꯏꯅ ꯈꯜꯍꯧꯔꯒꯦ ꯃꯥꯅ ꯈꯟꯂꯩ ꯍꯥꯏꯅ
ꯌꯥꯏꯌꯦ
ꯈꯟꯗꯤꯗ ꯃꯔꯛ ꯃꯔꯛꯇꯗꯤ ꯃꯥ ꯍꯣꯏꯈꯤꯕ ꯑꯗꯨꯝ ꯐꯣꯇꯣ ꯎꯔꯗꯤ ꯑꯗꯨꯝ ꯃꯌꯥꯝ ꯅꯤꯡꯁꯤꯡꯕ
ꯑ ꯅꯨꯡꯉꯥꯏꯇ꯭ꯔꯣ
ꯅꯨꯡꯉꯥꯏꯅꯗꯤ ꯑꯗꯨꯝ ꯇꯧꯗ꯭ꯔꯣ
ꯑꯩꯁꯨ ꯌꯥꯝ ꯇꯧꯋꯦ ꯑꯩꯒꯤꯗꯤ ꯀꯨꯏꯗ꯭ꯦꯀꯣ
ꯑꯣ
ꯑꯩ ꯊ꯭ꯔꯤ ꯌꯔꯁ ꯑꯗꯨꯃꯥꯏꯅ ꯑꯣꯏꯌꯦꯕꯀꯣ